ꯍꯜꯂꯣ
ꯍꯜꯂꯣ ꯇꯥꯕ꯭ꯔꯣ
ꯇꯥꯕ꯭ꯔꯣ
ꯍꯣꯏ ꯇꯥꯏꯌꯦ ꯀꯩꯗꯧꯒ ꯂꯩꯒꯦ ꯇꯥꯏꯌꯦ ꯇꯥꯏꯌꯦ
ꯍꯜꯂꯣ
ꯇꯥꯕ꯭ꯔꯣ
ꯀꯩꯅꯣ ꯅꯪ ꯃꯈꯣꯟ ꯅꯪ ꯃꯈꯣꯟꯁꯦ ꯐꯖꯥꯅ ꯇꯥꯗꯦꯅꯦ
ꯍꯧꯖꯤꯛꯇꯤ
ꯀꯟꯅ ꯃꯈꯣꯟꯁꯦ ꯀꯟꯅꯕꯀꯣ
ꯍꯧꯖꯤꯛꯇꯤ ꯇꯥꯔꯕ꯭ꯔꯣ
ꯑꯗꯨꯝ ꯑꯩ ꯀꯩꯅꯣ ꯑꯗꯨꯝ ꯇꯧꯔꯁꯦ ꯑꯩꯈꯣꯏ ꯀꯩꯅꯣꯒꯤ ꯄ꯭ꯔꯣꯕ꯭ꯂꯦꯝ ꯂꯩꯕ ꯃꯥꯜꯂꯦ
ꯅꯦꯠ ꯄ꯭ꯔꯣꯕ꯭ꯂꯦꯝ ꯂꯩꯕ ꯃꯥꯜꯂꯦ ꯑꯗꯨꯑꯣꯏꯗꯤ
ꯑ ꯑꯗꯨꯅꯤ ꯆꯥꯛ ꯆꯥꯔꯕꯧ
ꯆꯥꯛ ꯆꯥꯔꯕ꯭ꯔꯣ ꯍꯣꯏ ꯆꯥꯔ ꯑꯩꯗꯤ ꯅꯪꯗꯤ ꯑꯣ ꯀꯔꯤ ꯃꯊꯦꯟ ꯆꯥꯒꯤꯒꯦ ꯉꯁꯤ
ꯍꯥꯥ
ꯀꯩ ꯃꯊꯦꯜ ꯆꯥꯈꯤꯒꯦ
ꯉꯁꯤ ꯀꯩꯅꯣꯗ ꯃꯥꯏꯔꯦꯟ ꯃꯅꯥꯗꯣ
ꯑꯣ ꯑꯣ
ꯈꯪꯕ ꯅꯠꯇ꯭ꯔꯣ
ꯍꯣꯏ ꯈꯪꯉꯦ
ꯃꯥꯏꯔꯦꯟ ꯃꯅꯥꯗ ꯆꯥꯏ ꯅ ꯅꯣꯏꯅꯦ
ꯑꯩꯈꯣꯏ ꯆꯉꯟ ꯄꯣꯝꯕ ꯆꯥꯏ
ꯎ ꯂꯥꯏ ꯈꯨꯔꯨꯝꯕ ꯆꯠꯇꯕ꯭ꯔꯣ ꯍꯧꯖꯤꯛ
ꯍꯣꯏ ꯑꯩ ꯆꯠꯇ꯭ꯔꯦ ꯉꯁꯤ ꯅꯪꯗꯤ ꯆꯥꯠꯈ꯭ꯔꯕꯣ ꯍꯜꯂꯛꯈ꯭ꯔꯕꯣ ꯑꯃꯨꯛꯀ
ꯍꯂꯕꯅꯦ ꯑꯩꯗꯤ ꯍꯜꯂꯛꯑꯒ ꯍꯤꯞꯄꯒ ꯂꯩ ꯍꯧꯖꯤꯛꯇꯤ ꯍꯥ
ꯑꯣ ꯕꯣ ꯌꯦꯡꯗꯕ꯭ꯔꯣ
ꯑꯩꯈꯣꯏꯅꯤ ꯃꯈꯣꯟꯁꯦ ꯐꯖꯅ ꯇꯥꯗꯕꯀꯣ
ꯑ
ꯀꯩꯗꯧꯔꯤꯅꯣ
ꯅꯪꯕꯨ ꯅꯪꯕꯨ ꯌꯦꯡꯗꯕ꯭ꯔꯣ
ꯌꯦꯡꯉ ꯑꯌꯨꯛꯀꯤꯗꯣ
ꯅꯪ ꯀꯅꯥꯗ ꯁꯞꯄꯣꯔꯠ ꯇꯧꯒꯦ
ꯑ ꯃꯅꯨꯄꯥ ꯀꯥꯡꯕꯨꯗ
ꯑꯣ
ꯣꯏ ꯁꯣꯛꯗ
ꯑꯩꯗꯤ ꯑꯩꯒꯤ ꯑꯩ ꯁꯞꯄꯣꯔꯠ ꯇꯧꯗꯤ ꯄꯣꯛꯈ꯭ꯔꯦ
ꯑ ꯃꯥꯗꯨ ꯑꯣꯏꯔꯝꯒꯅꯤꯅꯦ ꯑꯗꯨꯗꯤ
ꯍꯣꯏ ꯅꯦꯝꯃꯥꯔꯕꯨ ꯁꯞꯄꯣꯔꯠ ꯇꯧꯋꯦ ꯑꯩꯗꯤ
ꯍꯥꯥ
ꯅ ꯃꯣꯏꯕꯨ ꯁꯞꯄꯣꯔꯠ ꯇꯧꯋꯤꯕ
ꯑꯣ ꯑꯗꯨꯅꯦ
ꯉꯁꯤꯗꯤ ꯑꯗꯨꯝ ꯌꯨꯝꯗ ꯂꯩꯒꯗ꯭ꯔꯣ ꯅꯪ
ꯑꯍꯣꯏ ꯌꯨꯝꯗ ꯑꯗꯨꯝ ꯂꯩꯅꯤ ꯍꯧꯖꯤꯛ ꯉꯁꯤꯗꯤ ꯅꯣꯡ ꯆꯨꯕ꯭ꯔꯥ ꯑꯗ ꯋꯦꯗꯔ ꯀꯃꯥꯏꯅ ꯇꯧꯒꯦ
ꯍꯣꯏ ꯈꯤꯇꯪ ꯈꯤꯇꯪ ꯆꯨꯍꯣꯜꯂꯦ ꯌꯥꯝ ꯀꯟꯅꯗꯤ ꯆꯨꯗꯦ
ꯑꯣ ꯍꯧꯖꯤꯛ ꯍꯧꯖꯤꯛꯄꯨꯗꯤ ꯆꯨ ꯑꯌꯨꯛꯇꯗꯤ ꯆꯨꯏꯍꯣꯏ ꯑꯗꯨꯒ ꯍꯧꯖꯤꯛ ꯃꯪꯉ ꯂꯩꯨꯛ ꯅꯨꯡꯁꯦ
ꯎ ꯑꯩꯈꯣꯏꯗꯤ ꯑꯗꯨꯝ ꯆꯨꯔꯣꯂꯦ ꯑꯗꯨꯝ ꯇꯣꯛꯇꯕꯤꯗꯀꯣ
ꯑꯣꯝ ꯑꯗꯨꯝ ꯂꯩꯒꯗ꯭ꯔꯣ ꯅꯣꯏꯗꯤ ꯅꯣꯏꯁꯨ
ꯍꯣꯏ ꯑꯗꯨꯝ ꯂꯩꯒꯅꯤ ꯉꯁꯤꯗꯤ ꯁꯟꯗꯦꯅꯤ
ꯑꯩꯒꯤ ꯑꯩꯒꯤ ꯃꯈꯣꯟꯗꯤ ꯀꯩꯅꯣ ꯐꯖꯅ ꯇꯥꯕ꯭ꯔꯣ
ꯑꯣ ꯇ꯭ꯔꯦꯛꯀꯤꯡ ꯈꯤꯇꯪ ꯆꯠꯂꯦ
ꯇ꯭ꯔꯦꯛꯀꯤꯡ ꯑꯗꯨꯝ ꯆꯠꯂꯦ
ꯍꯣꯏ ꯈꯤꯇꯪ ꯑꯗꯨꯝ ꯆꯠꯂꯦ ꯍꯣꯏ
ꯀꯔꯤ ꯇꯧꯕ ꯏꯔꯣꯅꯦ ꯌꯥꯗꯦꯅꯦ ꯅꯪ
ꯍꯧꯖꯤꯛꯇꯤ ꯑꯩꯒꯤ ꯍꯧꯖꯤꯛꯐꯥꯗ ꯐꯖꯅ ꯇꯥꯗꯕ꯭ꯔꯣ
ꯑꯩ ꯅꯥꯗ ꯀꯩꯅꯣ ꯇꯧꯗ꯭ꯔꯦꯗꯤ ꯇꯥꯗꯕ ꯀꯧ
ꯑꯣ ꯍꯦ ꯑꯗꯨꯃꯥꯏꯅ ꯅꯪꯒꯤ ꯅꯥꯇꯣꯟꯗ ꯊꯝꯒꯗꯕꯅꯦ ꯁꯤꯗꯤ
ꯍꯥꯥ
ꯂꯥꯝꯃ ꯊꯝꯕ ꯌꯥꯗꯦ ꯑꯩꯁꯨ ꯑꯗꯨꯝ ꯂꯥꯃ ꯊꯝꯗꯤ ꯅꯪꯉꯤ ꯈꯣꯟ ꯇꯥꯗꯦ
ꯑꯣ ꯑꯗꯨꯒꯤꯅꯦ ꯂꯥꯞ ꯀꯩꯅꯣꯗ ꯇꯧꯕ ꯌꯥꯗꯦꯕ
ꯍꯣꯏ ꯅꯥꯇꯣꯟꯗ ꯊꯝꯒꯗꯕꯅꯦꯕ ꯅꯈꯣꯏꯒꯤ ꯇꯤꯝꯗꯤ ꯐꯥꯏꯅꯦꯜ ꯁꯦꯃꯤ ꯐꯥꯏꯅꯦꯜ ꯀꯥꯈ꯭ꯔꯦꯅ
ꯀꯔꯤ ꯍꯥꯏꯕ
ꯅꯈꯣꯏꯒꯤ ꯇꯤꯝꯗꯤ ꯁꯦꯃꯤꯐꯥꯏꯅꯦꯜ ꯀꯥꯈ꯭ꯔꯦ
ꯑꯣ ꯀꯔꯤ ꯑꯨ ꯄꯥꯛꯇꯔꯣ ꯅꯣꯏꯁꯦ
ꯀꯔꯤ ꯍꯥꯏꯕ ꯑꯣ ꯑꯣ ꯇꯣꯝꯄꯥꯛꯇ ꯂꯩꯌꯦ ꯅꯪꯒꯤ ꯆꯤꯡꯗ
ꯆꯤꯡꯗꯅꯦ ꯍꯣꯏ
ꯑ ꯂꯥꯎ ꯀ꯭ꯔꯤꯀꯥꯗꯤ ꯆꯠꯇꯕ꯭ꯔꯣ
ꯂꯣꯏꯔꯕꯅꯦ ꯍꯟꯗꯛ ꯀꯩꯅꯣꯗ ꯐꯥꯝꯒꯨꯝꯕ ꯑꯗꯨꯒꯨꯝꯕ
ꯇꯧꯕꯗꯤ ꯋꯥꯠꯂꯤꯦ ꯁꯦꯝ ꯁꯥꯔꯤ ꯍꯧꯖꯤꯛ ꯀꯟꯅ ꯉꯁꯤꯗꯤ ꯃꯁꯤꯗꯤ ꯑꯣꯞꯅꯤꯗꯅ ꯇꯔꯒ ꯂꯩꯒꯦ ꯑꯗꯥ ꯇꯥꯔꯕ꯭ꯔꯣ ꯇꯕꯤꯕ꯭ꯔꯣ ꯍꯜꯂꯣ ꯇꯥꯕ꯭ꯔꯣ ꯇꯥꯕ꯭ꯔꯣ ꯇꯝꯄꯛꯇ ꯀꯔꯤ ꯇꯝꯃꯒ ꯂꯩꯒꯦ ꯑꯩꯈꯣꯏꯗꯤ ꯇꯥꯕ꯭ꯔꯣ ꯁꯤ ꯀꯔꯤ ꯄ꯭ꯔꯣꯕ꯭ꯂꯦꯝ ꯂꯩꯕꯒꯤ ꯑꯣꯏꯖꯥꯔꯥ ꯀꯔꯤꯅꯣꯅꯦ ꯈꯪꯗ꯭ꯔꯤꯅꯦ ꯇꯧꯁꯤꯅꯦ ꯁꯤꯁꯨ ꯑꯗꯨꯝꯠꯀꯜꯂꯅꯤꯍꯦ ꯑ ꯇꯥꯕꯤꯕ꯭ꯔꯣ ꯇꯕꯤꯕ꯭ꯔꯣ ꯇꯥꯕꯤꯕ꯭ꯔꯣ ꯍꯜꯂꯣ ꯀꯔꯤ ꯇꯧꯔꯒ ꯂꯩꯒꯦ ꯍꯧꯖꯤꯛꯇꯤ